ꯁꯕꯤ
ꯇꯥꯏ ꯔꯕꯤ
ꯐꯖꯕꯤ ꯀꯩꯗꯧꯔꯤꯅꯣ ꯇꯥꯏ
ꯑ ꯑꯩꯖꯤ ꯆꯔꯥ ꯋꯥꯜꯂꯒ ꯑꯗꯨꯝ ꯂꯩꯌꯦ ꯅꯪꯗꯤ
ꯏ ꯗꯤ ꯐꯤ ꯁꯨꯕ ꯂꯣꯏꯔꯒ ꯑꯗꯨꯝ ꯂꯩꯌꯦ ꯑꯩꯁꯨ
ꯉꯁꯤ ꯍꯧꯖꯤꯛ ꯄꯨꯡ ꯑꯃ ꯇꯥꯗ꯭ꯔꯤꯉꯩꯗ ꯅꯨꯡꯁꯥ ꯐꯖꯠꯅ ꯊꯣꯛꯑꯦꯀꯣ ꯍꯧꯖꯤꯛꯐꯥꯎ ꯊꯣꯛꯂꯤꯦ
ꯍꯣꯏ ꯌꯥꯝ ꯊꯣꯛꯑꯦ ꯑꯗꯨꯒꯤ ꯐꯤꯁꯨꯕꯅꯦ ꯑꯩꯁꯨ
ꯑꯩꯈꯣꯏꯒꯤ ꯂꯩꯀꯥꯏꯒ ꯅꯣꯏꯒꯤ ꯂꯩꯀꯥꯏ
ꯇꯣꯉꯥꯟꯕꯥꯟꯕꯀꯣ
ꯑꯥ
ꯑꯩꯈꯣꯏꯒꯤꯁꯨ ꯌꯥꯝꯊꯣꯛꯄꯒꯤ ꯑꯁ ꯐꯤ ꯑꯩꯈꯣꯏꯗ ꯀꯪꯒꯗꯧꯔꯤꯅꯦ
ꯑꯣ ꯑꯩꯗꯤꯒ ꯍꯦꯁ ꯉꯗ꯭ꯔꯥ
ꯎꯝ ꯏꯗꯤ ꯁꯨꯕꯅ ꯉꯁꯤ ꯉꯔꯥꯡꯗꯣ ꯅꯪꯗꯕꯒꯤ ꯉꯁꯤ ꯁꯨꯕ ꯀꯩꯗꯧꯕꯅ
ꯉꯁꯤꯗꯤ ꯉꯁꯤꯗꯤ ꯦꯒ ꯁꯤꯗꯤ ꯇꯨꯃꯤꯃꯦ ꯎ
ꯑꯁ ꯌꯥꯝ ꯕꯤꯖꯤ ꯑꯣꯏꯕ ꯃꯥꯜꯂꯦꯀꯣ ꯅꯨꯡꯗꯥꯡꯗ
ꯎꯝ ꯕꯣ ꯌꯦꯡꯕꯗꯣ ꯑꯗꯨꯒꯤ ꯅꯨꯃꯤꯠ ꯑꯅꯤ ꯁꯨꯈ꯭ꯔꯦ
ꯑꯁ ꯅꯩꯔꯦꯗꯅ ꯅꯪꯅ ꯀꯩ ꯀꯟꯇ꯭ꯔꯤ ꯁꯞꯄꯣꯔꯠ ꯇꯧꯕ꯭ꯔꯥ
ꯑꯗꯨꯗꯤ ꯀꯣꯟꯅ ꯍꯅꯁꯦ
ꯑꯣ ꯑꯣ ꯅꯊꯟꯗ ꯌꯦꯡꯕ꯭ꯔꯥ ꯀꯅꯥ ꯀꯅꯥ ꯌꯦꯡꯕ꯭ꯔꯥ
ꯎ ꯃꯤ ꯑꯦ ꯏꯊꯟꯗ ꯌꯦꯡꯕꯁꯨ ꯌꯥꯎꯋꯦ ꯏꯃꯥꯒ ꯌꯦꯡꯕꯁꯨ ꯌꯥꯋꯦ
ꯑꯣ
ꯅꯪꯗꯤ ꯉꯁꯤ ꯀꯔꯤ ꯀꯔꯤ ꯇꯧꯔꯦ
ꯁꯤꯁꯦ ꯑꯗꯨꯝ ꯆꯥꯛ ꯆꯥꯕ ꯂꯣꯏꯔꯒ ꯉꯁꯥꯏꯗ ꯆꯥꯕ ꯂꯣꯏꯔꯒ ꯇꯨꯝꯔꯒ ꯑꯃꯨꯛ ꯍꯧꯒꯠꯂꯒ ꯐꯤ ꯁꯨꯕ ꯂꯣꯏꯔꯒ ꯑꯗꯨꯝ ꯂꯩꯗꯅꯦ
ꯌꯨꯝ ꯂꯣꯏ ꯂꯩꯩꯕ꯭ꯔꯣ ꯅꯣꯏꯒꯤ ꯃꯤꯁꯤꯡ
ꯌꯨꯝ ꯎꯝ ꯃꯤ ꯂꯩꯔꯤꯛꯇꯨꯗ ꯏꯊꯟꯇꯅꯦ ꯉꯁꯤꯗꯤ
ꯑꯣ
ꯏꯃꯥꯅ ꯂꯧ ꯆꯄ ꯏꯃꯥ ꯂꯧ ꯆꯄ ꯅꯨꯄꯥ ꯏꯅꯥꯎꯅꯨꯄꯥ ꯃꯤꯗ ꯅꯨꯄꯥꯅ ꯑꯩꯈꯣꯏ ꯄꯥꯔꯠ ꯐꯥꯏꯚꯇ ꯆꯠꯈ꯭ꯔꯕ ꯑꯗꯨꯒ ꯏꯅꯥꯎꯅꯨꯄꯥꯒ ꯏꯄꯥꯗꯣ ꯅꯈꯣꯏ ꯅꯈꯣꯏꯒꯤ ꯂꯩꯀꯥꯏꯗ ꯆꯠꯈ꯭ꯔꯕ
ꯑꯣ
ꯊꯕꯛ ꯇꯧꯅꯤꯡꯉꯥꯏ
ꯑ ꯅꯪ ꯈꯛꯇ ꯉꯥꯏꯔꯅꯦ ꯑꯗꯨꯗꯤ ꯇꯟꯕ ꯃꯤ ꯌꯥꯝ ꯇꯟꯕ ꯃꯥꯜꯂꯤꯒꯣ ꯅꯪꯗꯤ ꯁꯨꯡꯆꯠ ꯆꯠꯇ꯭ꯔꯌꯥ
ꯑꯁ ꯆꯇꯦꯍꯦ ꯆꯜꯂꯦꯍꯦ ꯆꯠꯂꯦꯍꯦ ꯍꯥꯏꯕ ꯉꯔꯥꯡ ꯂꯧ ꯆꯜꯂꯦ ꯑꯩ
ꯑꯥ ꯅꯣꯏꯒꯤ ꯂꯧꯗ ꯀꯔꯤ ꯀꯔꯤ ꯂꯩꯕ꯭ꯔꯥ ꯑꯍꯥꯎ ꯑꯍꯥꯎꯕ ꯂꯩꯕ꯭ꯔꯥ
ꯑꯁ ꯑꯩꯒꯤ ꯑꯩꯈꯣꯏꯒꯤ ꯂꯧꯗ ꯌꯥꯝ ꯂꯩꯌꯦ ꯑꯗꯨꯕꯨ ꯌꯥꯝꯅ
ꯅꯠꯇꯦ ꯅꯣꯏꯒꯤ ꯂꯧꯗ
ꯄꯥꯗꯦ
ꯅꯪ ꯅꯣꯏꯒꯤ ꯂꯧꯗꯣ ꯀꯔꯤ ꯀꯔꯤ ꯂꯩꯕ꯭ꯔꯥ ꯍꯥꯏꯕ
ꯑ ꯑꯁ ꯑꯥ ꯈꯥꯃꯦꯟ ꯈꯥꯃꯦꯟ ꯑꯁꯥꯡꯕꯤꯗꯣ ꯑꯗꯨꯒ ꯈꯥꯃꯦꯟ
ꯑꯗꯨ ꯌꯥꯝ ꯄꯥꯟꯕ꯭ꯔꯥ ꯅꯣꯏꯗ
ꯑꯣ ꯄꯥꯟꯗꯦ ꯂꯥꯁ ꯌꯔꯒꯤꯗꯤ ꯈꯔ ꯂꯩꯌꯦ
ꯑꯣ ꯄꯥꯜꯂꯗꯤ ꯑꯩ ꯄꯥꯝꯕ
ꯑꯣ ꯂꯧꯕ ꯂꯥꯛꯑꯣ
ꯂꯧꯕ ꯂꯛ ꯌꯥꯝꯅ ꯂꯧꯒꯗꯕ ꯑꯃ ꯑꯅꯤ ꯈꯛꯇꯪ ꯅꯠꯇꯦ
ꯑ ꯇꯤꯟꯗꯤ ꯌꯥꯝ ꯆꯪꯕꯅꯦ ꯇꯤꯟꯗꯤ ꯌꯥꯝ ꯆꯪꯕꯅꯦ
ꯄꯥꯝꯗ
ꯑꯁ ꯑꯗꯨꯅꯤꯅ
ꯑꯗꯨꯗꯤ ꯑꯩ ꯄꯥꯝꯗꯦ ꯐꯖꯕ ꯄꯥꯝ ꯄꯥꯝꯃꯦ
ꯑꯣ ꯑꯁ ꯑꯩꯈꯣꯏꯗꯣ ꯌꯥꯝ ꯆꯥꯃꯟꯕꯒꯤ ꯍꯟꯗꯛꯀꯥꯟ ꯆꯥꯅꯤꯡꯕ ꯐꯥꯎꯕ ꯐꯥꯎꯗ꯭ꯔꯤꯅꯦ ꯅꯍꯥꯟꯗꯤ ꯆꯥꯅꯤꯡꯕꯅꯦ
ꯑꯍꯥꯎ ꯑꯍꯥꯎꯕ ꯆꯥꯎꯅꯤ ꯑꯁꯥꯕꯗꯤ ꯂꯩꯇꯕ꯭ꯔꯥ
ꯑꯈꯥꯕꯗꯣ ꯎꯝ ꯂꯩꯌꯦ ꯌꯥꯝꯗꯤ ꯊꯣꯛꯇ꯭ꯔꯤꯌꯦ ꯑꯗꯨꯣ ꯈꯔ ꯈꯔ ꯂꯩꯕ ꯍꯧꯔꯦ
ꯑ ꯑꯩ ꯍꯥꯟꯅ ꯑꯩꯈꯣꯏꯒꯤ ꯂꯩꯀꯥꯏꯒꯤ ꯃꯤꯁꯤꯡꯕꯨ ꯍꯥꯟꯅ ꯍꯪꯒꯦ ꯑꯗꯨꯗꯤ ꯃꯩ ꯂꯥꯛꯈ꯭ꯔꯕ ꯃꯥꯜꯂꯦ ꯑꯁ ꯃꯩ ꯂꯥꯛꯈ꯭ꯔꯦ
ꯃꯩ ꯂꯥꯛꯈ꯭ꯔꯕꯣ ꯍꯣꯏ ꯌꯥꯝꯁꯍꯦ
ꯎꯝ ꯑꯁ ꯂꯣꯏꯔꯦ
ꯃꯩ ꯂꯥꯛꯈ꯭ꯔꯦꯀꯣ
ꯏ ꯍꯧꯖꯤꯛ
ꯑꯣ ꯑꯣ ꯑꯩꯒꯤ ꯐꯣꯟ ꯕꯦꯇ꯭ꯔꯤꯁꯨ ꯑꯁ ꯌꯥꯝꯗ꯭ꯔꯦꯅꯦ ꯉꯁꯤꯗꯤ ꯐꯣꯟ ꯑꯗꯨꯝ ꯌꯦꯡꯕꯒꯤ ꯑꯩꯒꯤ ꯔꯤꯜꯁꯇꯣ ꯌꯦꯡꯕ ꯅꯨꯡꯉꯥꯏꯍꯦ
ꯑꯩꯗꯤ ꯑꯁ ꯉꯁꯤ ꯁꯪꯗꯦ ꯐꯣꯟ ꯄꯥꯏꯕ ꯁꯪꯗꯦ
ꯎꯝ ꯑꯦꯁ ꯊꯕꯛ ꯂꯩꯇꯦ ꯍꯥꯏꯔꯒ ꯌꯥꯝ ꯌꯥꯝ ꯇꯧꯕ ꯃꯥꯜꯂꯦꯀꯣ
ꯉꯁꯦ ꯇꯨꯝꯕꯗꯤ ꯀꯔꯤ ꯀꯥꯏꯗꯒꯤꯩ ꯐꯣꯟ ꯌꯦꯡꯒꯅꯤ ꯃꯁꯤꯁꯤ ꯑꯩꯒꯤ ꯌꯥꯗꯣ ꯌꯥꯗ꯭ꯔꯦꯅꯦ ꯑꯩꯅ ꯁꯥ ꯆꯥꯔꯨꯕ ꯑꯗꯨꯒꯤ ꯎꯝ ꯃꯅꯨꯡꯗ ꯆꯪꯈꯕꯗꯣ ꯑꯁ ꯂꯧꯊꯣꯛꯄ ꯌꯥꯗꯕꯒꯤ ꯄꯜꯂꯦꯍꯦ ꯌꯥꯝꯅ ꯁꯥꯁꯨ ꯆꯥꯕ ꯌꯥꯗ꯭ꯔꯦ ꯆꯥꯒꯅꯨ ꯍꯥꯏꯕ ꯃꯥꯜꯂꯦ ꯂꯧꯊꯣꯛꯄꯁꯨ ꯌꯥꯗꯕ ꯍꯥ ꯃꯔꯨ ꯅꯠꯇꯦ ꯃꯔꯨ ꯅꯠꯇꯦ ꯃꯔꯨꯗꯤ ꯀꯗꯥꯏꯗꯒꯤ ꯆꯪꯒꯅꯤ ꯑꯩ
ꯥꯖꯥꯗꯤ ꯍꯦꯅ
ꯎꯝ ꯑꯗꯨꯗꯤ ꯌꯥꯗꯣꯏ ꯕꯦꯔꯥꯅꯦ ꯃꯆꯤꯟ ꯀꯥꯕꯅꯦ ꯂꯧꯊꯣꯛꯄꯁꯨ ꯌꯥꯗꯕ ꯂꯩꯕꯗꯣ ꯌꯥꯝ ꯅꯨꯡꯉꯥꯏꯇꯕ ꯃꯅꯨꯡꯗ ꯑꯃ ꯂꯩꯕꯅꯤꯅ ꯂꯧꯊꯣꯛꯄꯁꯨ ꯌꯥꯗ ꯌꯥꯝ ꯇꯦ
ꯄꯛ ꯇꯞꯅ ꯂꯧꯊꯣꯛꯑꯣ ꯍꯥꯊꯨ ꯍꯥꯊꯨ ꯇꯧꯔ ꯍꯥꯏꯗꯤ ꯅꯪꯒꯤ ꯏꯗꯣ ꯊꯣꯛꯀꯅꯤ
ꯎꯝ ꯉꯁꯥꯏ ꯊꯣꯛꯈ꯭ꯔꯕꯅꯦ ꯑꯩ ꯉꯁꯤꯗꯣ ꯅꯨꯡꯗꯥꯡꯗꯒꯤ ꯆꯥꯔꯦ ꯑꯌꯨꯛꯁꯨ ꯆꯥꯏꯌꯦ ꯍꯧꯖꯤꯛ ꯆꯔꯥꯎ ꯋꯥꯟꯕꯗꯨꯁꯨ ꯆꯥꯕ ꯑꯗꯨꯗꯤ ꯂꯣꯏꯁꯤꯟ꯭ꯔ
ꯎꯝ ꯌꯥꯝ ꯐꯩꯌꯦ
ꯃ ꯑꯁ ꯊꯣꯛꯑ ꯍꯦ
ꯋꯥꯥꯟꯗꯔꯤꯗ ꯌꯥꯝ ꯊꯣꯛꯄ꯭ꯔꯥ
ꯑ ꯂꯣꯏꯅꯃꯛ ꯊꯣꯛꯇ꯭ꯔꯣ ꯌꯥꯝ ꯊꯣꯛꯇꯦ ꯈꯖꯤꯛꯇꯪꯅꯦ ꯑꯗꯨꯕꯨ ꯂꯩꯕꯗꯨ ꯈꯪꯕꯅꯤꯅ ꯅꯨꯡꯉꯥꯏꯇꯕ ꯐꯥꯎꯕꯗꯣ ꯑꯔꯛꯇꯧꯕ
ꯑꯗꯨ ꯂꯧꯊꯣꯛꯣꯔꯗꯤ ꯅꯨꯡꯉꯥꯏꯕꯅꯦ ꯎꯝ
ꯀꯦꯖ ꯍꯥꯟ ꯁꯥꯕꯔꯥꯅꯁꯤꯗꯦ
ꯨꯡꯒꯤ ꯉꯥꯅꯨꯒꯤ ꯑꯦꯟꯁꯥꯡꯗꯣ ꯆꯥꯏ
ꯑꯁ ꯆꯠꯄꯅ ꯑꯦꯦ ꯈꯣꯏ ꯁꯨꯝꯅꯨ ꯆꯥꯏ ꯈ꯭ꯔ
ꯑꯣꯝ ꯕꯣꯣꯔ ꯌꯦꯡꯉꯒ ꯆꯥꯕ꯭ꯔꯥ ꯅꯪ
ꯃꯒꯤ
ꯑꯗꯨ ꯃꯥꯏ ꯆꯥꯅꯤꯡꯉꯥꯏ ꯃꯥꯟꯕꯀꯣ ꯑꯣ
ꯍꯣꯜꯗꯤ ꯇꯔꯥ ꯇꯔꯥ
ꯇꯔꯥꯛ ꯃꯈꯥꯏꯗ ꯌꯦꯡꯕ ꯅꯨꯡꯉꯥꯏꯕ꯭ꯔꯥ
ꯎꯝ ꯍꯣꯏ
ꯑꯣ
ꯑꯁ ꯑ ꯖꯔ ꯖꯔꯁꯤ ꯀꯔꯤ ꯍꯥꯏꯕ꯭ꯔꯥ ꯐꯨꯔꯤꯠ ꯐꯨꯔꯤꯠ ꯑ ꯀꯔꯤ ꯍꯥꯏꯕ꯭ꯔꯥ ꯐꯨꯔꯤꯠ ꯑ ꯀꯔꯤꯅꯣ
ꯀꯥꯔꯇꯨꯟ ꯈꯣꯏ ꯌꯥꯝꯕ ꯈꯣꯏ ꯉꯝꯕ꯭ꯔꯥ
ꯍꯪꯒꯥꯝꯒꯤ ꯃꯆꯨꯗꯣ ꯑꯗꯨ ꯑꯩꯈꯣꯏꯅ ꯉꯝꯈ꯭ꯔꯦ
ꯑꯣ ꯑꯣ ꯍꯝꯒꯝꯀꯣꯏꯒꯤ ꯉꯝꯒꯅꯤ
ꯑꯣ
ꯏꯃꯥꯟꯅꯕꯤꯗꯣ ꯅꯪꯉꯣꯟꯗ ꯇꯧꯔꯛꯄ꯭ꯔꯥ
ꯎꯝ ꯑꯩ ꯐꯥꯎꯅ ꯗꯕ ꯀꯨꯏꯔꯦ
ꯑꯣ ꯃꯥꯒꯤ ꯅꯦꯠꯋꯥꯛꯁꯨ ꯌꯥꯗꯦ ꯍꯥꯏꯕꯅꯦ ꯑꯩꯒꯤꯁꯨ ꯌꯥꯗꯦ ꯑꯁ
ꯑꯣ
ꯉꯁꯤꯗꯤ ꯈꯔ ꯐꯌꯦ ꯅꯦꯠꯋꯥꯛꯗꯣ
ꯑꯣ ꯔꯤꯜꯁꯇꯤ ꯌꯦꯡꯕ ꯌꯥꯕ꯭ꯔꯣ ꯚꯤꯗꯤꯑꯣꯒꯨꯝꯕꯗꯤ
ꯎꯝ ꯌꯦꯡꯕ ꯌꯥꯏꯌꯦ
ꯑꯣ
ꯑꯗꯨꯝ ꯉꯥꯡꯗꯗꯤꯀꯣ ꯌꯥꯗꯕ ꯈꯪꯗꯦ ꯏꯚꯤꯅꯤꯡ ꯍꯌꯦꯡ ꯈꯪꯗꯦꯅꯦ ꯊꯥꯔꯁꯗꯦꯗꯨꯗꯤ ꯑꯦꯛꯖꯥꯝ ꯊꯥꯕ ꯆꯠꯀꯅꯤ ꯊꯥꯔꯁꯗꯦꯒ ꯐ꯭ꯔꯥꯏꯗꯦ ꯍꯌꯦꯡꯗꯤ ꯈꯪꯗꯦ ꯀꯃꯥꯏꯅ ꯇꯧꯒꯦꯔꯥ ꯍꯌꯦꯡ ꯂꯥꯛꯄ ꯀꯥꯟꯗ ꯈꯪꯉꯅꯤ ꯅꯪꯗꯤ
ꯊꯔꯣꯏ ꯈꯨꯟꯕ ꯂꯥꯛꯑꯣ
ꯑꯁ ꯑꯩ ꯑꯗꯨꯗꯣ ꯑꯩ ꯆꯠꯗꯤ ꯆꯠꯅꯤꯡꯉꯦ ꯑꯗꯨꯕꯨ ꯅꯍꯥꯟꯗꯣ ꯑꯩꯒꯤ ꯈꯣꯡꯀꯣ ꯄꯣꯝ ꯊꯣꯛꯄ ꯑꯗꯨꯒꯨꯝꯕ ꯈꯨꯟꯕ ꯆꯠꯄꯒꯤꯀꯣ ꯑꯗꯣ
ꯑꯩꯗꯤ ꯉꯁꯤ ꯆꯠꯁꯤꯔꯥ ꯍꯥꯏꯅ ꯈꯟꯕꯅꯦ
ꯎꯝ
ꯈꯪꯗꯦ ꯆꯠꯁꯤꯔ ꯆꯠꯂꯨꯏꯁꯤꯔꯥ ꯑꯃꯨꯛ ꯑꯩꯒꯤ ꯈꯣꯡꯁꯨ ꯅꯍꯥꯟ ꯀꯔꯤꯅꯣ ꯀꯔꯤ ꯈꯣꯠꯂꯨꯕꯒꯦ ꯈꯔ ꯆꯥꯛ ꯄꯣꯝꯃꯒ ꯂꯩꯌꯦ ꯑꯩꯒꯤ ꯅꯪ ꯁꯝ ꯉꯥꯡꯂꯒ
ꯀ꯭ꯂꯥꯁ ꯇꯦꯟ ꯎꯝ ꯀ꯭ꯂꯥꯁ ꯇꯦꯟ ꯃꯇꯝꯗ ꯃꯥꯜꯂꯦ ꯑꯩꯒꯤ ꯈꯣꯡꯗꯣ ꯌꯥꯝ ꯄꯣꯝꯊꯣꯛꯄ ꯑꯗꯣ ꯐꯝ ꯑꯩꯒꯤ ꯈꯣꯡꯗꯣ ꯇꯥꯕ꯭ꯔ ꯑꯩꯒꯤ ꯈꯣꯡꯗꯣ ꯑꯩꯒꯤ ꯈꯣꯡꯗꯣ ꯈꯣꯡ ꯈꯣꯡ ꯂꯦꯛ ꯑꯩꯒꯤ ꯈꯣꯡꯗꯣ ꯄꯣꯝꯊꯣꯛꯄ ꯍꯥꯏꯕ
ꯇꯥꯔꯕꯣ
ꯅꯪꯒꯤ ꯈꯣꯡꯗꯣ ꯀꯩꯗꯧꯏꯋꯤ ꯍꯥꯏꯕꯅꯣ
ꯃꯣꯝꯊꯣꯛꯑꯦ ꯍꯥꯏꯕ
ꯑꯣ ꯉꯁꯤꯗꯤ ꯈꯔ ꯐꯔꯕ꯭ꯔꯥ
ꯎꯝ ꯑ ꯀꯨꯏꯈ꯭ꯔꯦ ꯆꯍꯤ ꯀꯨꯏꯈ꯭ꯔꯦ ꯀ꯭ꯂꯥꯁ ꯇꯦꯟ ꯃ
ꯑꯗꯣ ꯉꯁꯤꯗꯤ ꯑ ꯑꯗꯣ ꯍꯧꯖꯤꯛꯇꯤ ꯀꯔꯤꯁꯨ ꯇꯧꯗꯕ꯭ꯔꯥ ꯑꯗꯨ ꯑꯣꯏꯔꯗꯤ ꯆꯠꯂꯁꯤ ꯂꯥꯛꯑꯣ ꯅꯪ ꯆꯥꯅꯤꯡꯗꯕ꯭ꯔꯥ ꯊꯔꯣꯏꯗꯣ
ꯆꯥꯗꯤ ꯆꯠꯅꯤꯡꯌꯦ ꯑꯗꯨꯕꯨ ꯀꯤꯌꯦꯕ ꯆꯥꯅꯤꯡ
ꯑꯩ ꯈꯨꯟꯕꯤꯒꯦ ꯂꯥꯛꯑꯣ ꯅꯪ ꯃꯄꯥꯟꯗ ꯃꯇꯥꯏ ꯑꯗꯨꯗꯥꯏꯗ ꯆꯠꯂꯣ ꯑꯩ ꯃꯅꯨꯡꯗ ꯆꯪꯒꯦ ꯑꯗꯨꯒ ꯈꯨꯟꯕꯤꯔꯒꯦ ꯅꯪ ꯂꯥꯛꯑꯣ
ꯅꯪ ꯑꯣꯏꯅ ꯆꯠꯈ꯭ꯔꯗꯒꯖꯤꯗꯤ ꯑꯩ ꯑꯁ ꯑꯩ ꯁꯤꯒꯨꯝꯕꯁꯦ ꯆꯠꯗꯤ ꯆꯠꯅꯤꯡꯉꯦ ꯑꯗꯣ ꯇꯂꯦ ꯑꯗꯨ
ꯅꯠꯇꯦ ꯆꯥꯅꯤꯡꯕ꯭ꯔꯥ ꯆꯥꯅꯤꯡꯗꯕ꯭ꯔꯥ ꯍꯥꯏꯕꯅꯦ
ꯆꯟꯅꯤꯡꯉꯦ ꯍꯥꯏꯕ ꯄꯤꯛꯄ꯭ꯔꯥ ꯆꯥꯎꯕ꯭ꯔꯥ
ꯏꯕꯨꯁꯨ ꯅ ꯑꯆꯧꯕꯕꯨꯁꯨ ꯂꯩ ꯄꯤꯛꯄꯁꯨ ꯂꯩꯑ ꯑꯆꯧꯕꯁꯨ ꯂꯩꯑ ꯈꯪꯗꯦꯅꯦ ꯏꯊꯟꯗ ꯆꯠꯄ ꯇꯥꯔꯦꯅꯦ ꯑꯗꯨꯗꯤ ꯅꯪ ꯀꯧꯔꯒ ꯅꯪ ꯆꯠꯅꯤꯡꯗꯦ ꯌꯥꯌꯦ
ꯎꯝ ꯑꯁ ꯃꯈꯥ ꯀꯨꯝꯅꯤꯡꯉꯥꯏꯗꯣ ꯇꯜꯂꯦ ꯑꯃꯨꯛ ꯂꯥꯛꯅꯤꯡꯉꯥꯏꯗꯣ
ꯑ ꯄꯥꯏꯔꯒ ꯆꯠꯂꯣ ꯀꯔꯤꯅꯣ
ꯎꯝ
ꯀꯨꯝꯕꯗ ꯈꯣꯡꯅ ꯆ ꯀꯨꯝꯃꯣ ꯑꯗꯨꯒ ꯑꯃꯨꯛ ꯆꯠꯄꯗ ꯄꯥꯏꯔꯒ ꯆꯠꯂꯣ
ꯄꯥꯏꯕꯗꯣ ꯌꯥꯗꯤꯅꯦ ꯑꯩꯒꯤ ꯀꯩ ꯍꯥꯏꯅ
ꯎꯆꯦꯛꯛꯇ ꯄꯥꯟꯕꯗꯣ ꯂꯩꯇꯦ ꯍꯥꯏꯕ꯭ꯔꯣ